ꯄ
ꯇꯥꯔꯦ ꯇꯥꯔꯦ
ꯅꯨꯡꯉꯥꯏꯔꯤꯀꯣ
ꯔꯣꯏ
ꯎꯝ ꯍꯧꯖꯤꯛꯀꯥꯟ ꯀꯃꯥꯏ ꯀꯃꯥꯏꯅ ꯇꯧꯔꯤꯒꯦ ꯀꯃꯥꯏ ꯀꯃꯥꯏ ꯂꯦꯜꯂꯤꯒꯦ ꯅꯠꯇ꯭ꯔꯥꯒꯅ ꯑꯥ ꯀꯃꯥꯏ ꯀꯃꯥꯏꯅ ꯀꯔꯤ ꯀꯔꯤ ꯃꯊꯦꯜꯅꯒꯥ ꯍꯥꯎꯔꯤꯒꯦ ꯑꯝꯇꯥ ꯍꯥꯏꯔꯛꯑꯣꯅꯦ
ꯍꯧꯖꯤꯛꯖꯦ ꯑꯩꯒꯤ ꯀꯩꯅꯣ ꯍꯥꯏꯔꯒꯥꯗꯤ ꯎꯝ ꯎꯝ ꯑꯁ ꯑꯃꯨꯛꯀꯥ ꯏꯪꯒ꯭ꯔꯥꯖꯤꯗꯥ ꯍꯥꯏꯗ꯭ꯔꯥꯒꯗꯤ ꯑꯃꯨꯛ ꯂꯨꯗꯧꯔꯤꯅꯤ ꯍꯥꯏꯗꯣꯔꯤꯁꯤ
ꯑꯣꯍꯣ ꯀꯔꯤ ꯀꯔꯤ ꯍꯧꯖꯤꯛꯀꯥꯟ ꯀꯔꯤ ꯀꯔꯤ ꯑꯥ ꯃꯥꯊꯦꯜꯒꯨꯝꯕ ꯆꯥꯔꯤꯒꯦ ꯍꯥꯏꯔꯑꯣꯅꯦ
ꯍꯧꯖꯤꯛꯁꯦ ꯅꯨꯡꯊꯤꯟꯗꯥ ꯑꯣꯏꯔꯒꯥꯗꯤ ꯈꯪꯗꯦ ꯑꯈꯣꯏꯒꯤ ꯃꯇꯝꯁꯤꯅ ꯄꯨꯗꯣꯏꯔꯥ ꯍꯋꯥꯏ
ꯍꯋꯥꯏꯁꯨ ꯌꯥꯎꯔꯦ ꯍꯥ ꯀꯩꯅꯣ ꯀꯩꯅꯣꯖꯦ ꯑꯃꯨꯛꯀꯥ ꯊꯣꯛꯂꯛꯏꯅꯦ ꯑꯩꯈꯣꯏꯒꯤ ꯑꯥ ꯊꯕꯤꯁꯦ
ꯍꯣꯏ
ꯁꯤ ꯑꯃꯣ ꯊꯣꯛꯂꯛꯑꯦ ꯑꯗꯨꯒꯥ ꯑꯥ ꯈꯣꯡꯗ꯭ꯔꯨꯝꯅꯦ ꯃꯥꯏꯔꯦꯟꯅꯦ ꯁꯤ ꯑꯣꯏꯔꯦ ꯑꯇꯣꯞꯄꯗꯤ ꯂꯩꯕꯨ ꯂꯩꯇ꯭ꯔꯦꯗ ꯍꯟꯖꯟ ꯍꯟꯖꯟ ꯆꯥ ꯂꯩꯔꯦ
ꯇꯝꯒꯤ ꯏꯟꯁꯥꯡ ꯍꯥꯏꯗꯨꯅꯦ ꯊꯕꯤ ꯑꯗꯒꯤ ꯈꯣꯡꯗ꯭ꯔꯨꯝ ꯃꯥꯏꯔꯦꯟ ꯀꯣ ꯁꯨꯝꯕ ꯃꯇꯝꯒꯤ ꯏꯟꯁꯥꯡ ꯍꯥꯏꯗꯨꯅꯦ ꯑꯗꯣ ꯀꯩꯅꯣ ꯑꯥ ꯀꯥ ꯑꯈꯣꯏ ꯃꯔꯨꯞꯁꯦ ꯀꯩꯅꯣ ꯀꯃꯥꯏꯟ ꯇꯧꯔꯥ ꯍꯥꯏꯗꯤ ꯑꯥ ꯍꯧꯖꯤꯛꯀꯤ ꯋꯥꯔꯤꯁꯤ ꯅꯠꯇꯕꯤꯗꯀꯣ ꯀꯩꯅꯣꯝꯃ ꯍꯪꯉꯛꯀꯦꯕ ꯍꯥꯏꯗꯤ ꯊꯥꯏꯅ ꯑꯈꯣꯏꯒꯤ ꯑꯉꯥꯡ ꯑꯣꯏꯔꯤꯉꯩꯗꯀꯣ ꯍꯥꯏꯗꯤ ꯑꯗꯨꯝ ꯅꯤꯡꯁꯤꯡꯕꯤꯔꯝꯒꯅꯤꯅꯦ ꯈꯜꯂꯦ ꯗꯥ ꯑꯉꯥꯡ ꯑꯣꯏꯔꯤꯉꯩꯗ ꯀꯩꯅꯣ ꯍꯝ ꯁꯨꯝ ꯅꯥ ꯁ꯭ꯀꯨꯜꯒꯨꯝꯕ ꯀꯥꯕ ꯍꯧꯔꯀꯥꯟꯗ ꯏꯁꯥꯅ ꯒ꯭ꯌꯥꯟ ꯇꯥꯕ ꯍꯧꯔꯀꯥꯟꯗꯀꯣ ꯈꯣꯏꯒꯤ ꯍꯥꯏꯗꯤ ꯑꯥ ꯊꯕꯛ ꯎꯝ ꯊꯕꯛꯒꯨꯝꯕꯗꯤ ꯌꯥꯝ ꯇꯧꯅꯤꯡꯕꯀꯣ ꯍꯥ ꯊꯕꯛ ꯇꯧꯅꯤꯡꯕ ꯍꯥꯏꯗꯤ ꯑꯩꯅ ꯄꯥꯝꯖꯕ ꯑꯃꯥꯗꯤ ꯇꯧꯅꯤꯡꯕ ꯊꯕꯛꯇꯤ ꯂꯩꯔꯕ ꯑꯗꯨꯒꯥ ꯁꯨꯝ ꯑꯩꯒꯤ ꯀꯩꯅꯣꯅ ꯐꯦꯝꯂꯤꯅ ꯍꯥꯏꯇꯥꯔꯦꯅꯦꯀꯣ
ꯆꯨꯝꯃꯤ ꯆꯨꯝꯃꯤ
ꯐꯦꯃꯤꯂꯤꯅ ꯌꯥꯗꯕ ꯑꯗꯒꯤ ꯑꯊꯤꯡꯕ ꯁꯨꯝ ꯊꯝꯕꯗ ꯑꯩꯅ ꯇꯧꯍꯧꯗꯕ ꯊꯕꯛ ꯍꯥꯏꯇꯥꯔꯦꯅꯦꯀꯣ ꯑꯩꯅ ꯄꯥꯝꯖ ꯄꯥꯝꯖꯅ ꯁꯤꯁꯦ ꯑꯩ ꯇꯧꯗꯤ ꯇꯧꯅꯤꯡꯉꯒꯥ ꯌꯥꯗꯕꯒꯤ ꯍꯥꯏꯗꯤ ꯏꯃꯨꯡꯅ ꯌꯥ ꯕꯒꯤꯒ ꯇꯧꯒꯤꯕ ꯑꯗꯨꯃꯥꯏꯅ ꯊꯕꯛꯀ ꯂꯩꯈꯤꯕ꯭ꯔꯣ ꯀꯃꯥꯏꯅ ꯇꯧꯒꯦ ꯑꯝꯇ
ꯆꯨꯝꯃꯤ ꯌꯥꯝ ꯐꯩ ꯑꯗꯨꯒꯤꯗꯣ ꯀꯩꯅꯣꯅꯤ ꯑꯩ ꯆꯤꯡꯗ ꯂꯥꯑꯒ ꯊꯨꯝꯗꯣ ꯀꯥꯕ ꯍꯧꯔꯦꯕꯀꯣ
ꯍꯣꯏ
ꯀꯥꯔꯀꯥꯟꯗ ꯑꯗꯨꯝ ꯀꯥꯔꯦ ꯑꯉꯥꯡ ꯑꯣꯏꯔꯤ ꯀꯥꯟꯗꯗꯤ ꯀꯦꯝ ꯈꯟꯗꯦ ꯑꯗꯨ ꯑꯣꯏꯗꯦ ꯑꯗꯨꯒ ꯈꯤꯇꯪ ꯆꯥꯎꯈꯠꯂꯛꯑ ꯀꯥꯟꯗ ꯑꯗꯨ ꯇꯔꯦꯠ ꯅꯤꯄꯥꯜ ꯒꯨꯝꯕ ꯀꯥꯔꯛꯄ ꯃꯇꯝꯗ ꯑꯩꯖꯦ ꯁꯤꯚꯥꯏ ꯁꯤꯚꯥꯏ ꯑꯩ ꯈꯪꯗꯦꯅꯦ ꯁꯤꯁꯤꯕꯥꯏꯅ ꯄꯥꯝꯕ ꯍꯥꯟꯕꯔ ꯄꯥꯝꯕ꯭ꯔꯥ ꯁꯥꯟꯅꯕ ꯍꯥꯟꯅ ꯄꯥꯝꯕ ꯑꯩ ꯒ꯭ꯌꯥꯟ ꯇꯥꯗ꯭ꯔꯦ ꯑꯅꯤꯗꯤ ꯑꯣꯏꯈꯤꯕꯅꯦꯕ꯫ ꯍꯥꯏꯗꯤ ꯍꯥꯟꯅ ꯑꯈꯣꯏ ꯃꯇꯝꯗꯗꯤ ꯁꯦꯡꯅ ꯍꯥꯏꯔꯕꯗ ꯁꯥꯟꯅꯕ ꯍꯥꯏꯖꯦ ꯍꯨꯖꯤꯛ ꯃꯃꯤꯡ ꯌꯥꯝ ꯆꯠꯇꯦꯕ ꯍꯨꯖꯤꯛꯄꯨꯗꯤ ꯃꯤꯅ ꯇꯧꯔꯤ ꯃꯑꯣꯡꯗꯣ ꯌꯦꯡꯉꯒ ꯁꯥꯟꯅꯅꯤꯡꯉꯦ ꯍꯥꯏꯅ ꯂꯥꯛꯈꯤꯕ ꯋꯥꯅꯦꯕꯀꯣ ꯑꯗꯣ ꯑꯈꯣꯏ ꯃꯇꯝꯗꯗꯤ ꯁꯥꯟꯅꯕ ꯍꯥꯏꯖꯦ ꯑꯥ ꯃꯤꯖꯤꯡꯅ ꯌꯥꯝ ꯄꯥꯝꯅ ꯗꯦ ꯍꯥꯏꯇꯥꯔꯦ ꯑꯗꯨꯕꯨ ꯈꯪꯗꯦ ꯑꯗꯨ ꯄꯥꯝꯅꯗ꯭ꯔꯒꯁꯨ ꯏꯁꯥꯅ ꯑ‌ꯥ ꯑꯗꯨꯝ ꯑꯥ ꯅꯨꯡꯉꯥꯏꯕꯗꯣ ꯁꯥꯟꯅꯔꯒꯗꯤ ꯑꯗꯨꯒꯤ ꯑꯩꯖꯦ ꯑꯍꯥꯟꯕꯗꯗꯤ ꯑꯩꯖꯦ ꯁꯥꯟꯅꯕꯗ ꯀꯩꯅꯣꯗꯤ ꯇꯧꯗꯤ ꯇꯧꯈꯤꯕꯅꯤ ꯄꯥꯝꯗꯤ ꯄꯥꯝꯈꯤ
ꯁꯤꯚꯥꯏꯅ ꯍꯥꯜꯂꯤ ꯑꯩꯖꯦ
ꯑꯣ ꯑꯗꯣ ꯑꯗꯣ ꯀꯩꯅꯣꯗꯤ ꯀꯩꯅꯣ ꯇꯧꯔꯛ ꯄ꯭ꯔꯥ ꯍꯥꯏꯗꯤ ꯎꯝ ꯑꯉꯥꯡ ꯑꯣꯏꯔꯤꯉꯩꯗꯒꯤ ꯁꯥꯟꯅꯔꯛꯄ ꯀꯩ ꯃꯁꯥꯟꯅꯒꯨꯝꯕꯒ ꯁꯥꯟꯅꯔꯛꯀꯦ?
ꯑꯗꯨꯒꯨꯝꯕꯗꯤ ꯊꯣꯏꯗꯣꯛꯄ ꯁꯥꯟꯅꯗ꯭ꯔꯦ ꯑꯈꯣꯏꯒꯤ ꯀꯩꯅꯣꯗ ꯁꯥꯟꯅꯕ ꯈꯛꯇ ꯉꯥꯏꯔꯦ ꯈꯣꯏꯒꯤ ꯑꯗꯨꯝ ꯖꯥꯇꯤ ꯖꯥꯇꯤꯒꯤ ꯒꯨꯝꯕ ꯂꯩꯗꯅ ꯁꯥꯟꯅꯕ
ꯍꯣꯏ ꯂꯝꯄꯥꯛꯇ ꯑꯈꯣꯏꯒꯤ ꯐꯨꯠꯕꯣꯜꯒꯨꯝꯕ ꯑꯗꯨꯝ ꯁꯥꯟꯅꯕ ꯑꯗꯨꯃꯥꯏꯅ ꯁꯥꯟꯅꯔꯛꯏꯔꯕ
ꯑꯥ ꯑꯗꯨꯒꯨꯝꯕꯗꯣ ꯑꯗꯨꯒ ꯑꯈꯣꯏꯒꯤ ꯀꯩꯅꯣ ꯑꯗꯨ ꯑꯇꯣꯞꯄꯁꯨ ꯆꯠꯂ ꯆꯠꯂ ꯌꯥꯝ ꯁꯥꯟꯅꯩ꯫ ꯄꯩꯁꯥꯒ ꯊꯥꯅꯔꯒ ꯑꯈꯣꯏꯅ ꯍꯧꯅꯕꯤꯗꯣ ꯅꯣꯏ ꯑꯈꯣꯏ ꯑꯈꯣꯏꯒ ꯁꯥꯟꯅꯔꯁꯤ ꯌꯥꯔ ꯄꯩꯁꯥ ꯊꯥꯅꯔ ꯀꯥꯏꯅ ꯍꯥꯏꯕ
ꯑꯣ ꯑꯗꯣ ꯑꯥ
ꯑꯗꯨꯒ ꯁꯤꯕꯥꯏꯁꯨ ꯈꯟꯁꯨ ꯈꯟ ꯁꯤꯕꯥꯏꯁꯨ ꯌꯥꯝ ꯐꯅ ꯈꯜꯂꯝꯃꯤ
ꯁꯤꯚꯥꯏ ꯍꯥꯟꯅ ꯁꯤꯚꯥꯏ ꯄꯥꯝꯃꯦ ꯍꯥꯟꯅ ꯑꯩꯁꯦ ꯑꯗꯨꯗꯤ ꯈꯜꯂ ꯈꯜꯂ ꯑꯃꯨꯛ ꯈꯪꯗꯦ ꯀꯣꯟꯅ ꯑꯃꯨꯛꯀ ꯁꯥꯟꯅꯕꯗꯣꯝꯗ ꯑꯃꯨꯛꯀ ꯆꯠꯂꯤ ꯑꯗꯨꯒ ꯈꯤꯇꯪ ꯄꯥꯝꯕ ꯍꯥꯏꯇꯥꯔꯦ ꯑꯗꯨ ꯑꯗꯨ ꯀꯣꯟꯅ ꯑꯃꯒ ꯁꯤꯚꯥꯏꯗ ꯑꯃꯨꯛ ꯊꯣꯛꯂꯛꯑꯦ ꯁꯤꯚꯥꯏ ꯁꯤꯚꯥꯏ ꯈꯟꯕꯗ ꯑꯗꯨ ꯌꯥꯎꯗ꯭ꯔꯦ
ꯀꯩ ꯍꯥꯏꯅꯤ ꯑꯣ ꯑꯣꯏꯈꯤꯗ꯭ꯔꯦ ꯍꯥꯏꯇꯥꯔꯦ ꯁꯤꯐꯥꯏꯁꯦ ꯄꯥꯝꯗꯤ ꯄꯥꯝꯃꯒ
ꯑꯣ ꯑꯗꯣ ꯀꯩꯅꯣꯗꯗꯤ ꯑꯦꯗꯨꯗꯤ ꯀꯩꯅꯣꯅ ꯑꯥ ꯏꯃꯨꯡꯅꯒꯗꯤ ꯁꯤꯐꯥꯏꯁꯦ ꯑꯣꯏꯒꯦꯅ ꯈꯟꯕꯁꯦ ꯑꯁꯤꯁꯦ ꯌꯥꯗꯕ ꯂꯩꯕꯩ ꯑꯊꯤꯡꯕ ꯂꯩꯔꯤꯔꯕ?
ꯎꯝ ꯑꯗꯨꯗꯤ ꯀꯩꯝ ꯂꯩꯇꯦ ꯁꯥꯟꯅ ꯁꯥꯟꯅꯕꯁꯤꯅ ꯑꯊꯤꯡꯕꯗꯤ ꯂꯩ꯫ ꯊꯤꯡꯕ ꯍꯥꯏꯁꯤ ꯐꯖꯅ ꯊꯤꯡꯗ꯭ꯔꯒꯁꯨ ꯑꯈꯣꯏꯅ ꯁꯥꯟꯅꯅꯤꯡꯉꯤ ꯍꯥꯏꯔꯁꯨ ꯏꯃꯥ ꯏꯄꯥꯅ ꯈꯨꯝ ꯗꯕꯗꯣ ꯍꯥꯏꯗꯤ ꯃꯔꯝꯗꯣ ꯈꯪꯗꯕꯗꯣ ꯁꯤꯚꯥꯏ ꯍꯥꯏꯔꯗꯤ ꯃꯤꯅ ꯈꯪꯅ ꯂꯩꯗꯅ
ꯍꯣꯏ ꯍꯣꯏ ꯁꯥꯟꯅ ꯃꯇꯝꯗꯨꯗ ꯁꯥꯟꯅꯕ ꯍꯥꯏꯁꯤꯅ ꯍꯥꯏꯗꯤ ꯀꯩꯝꯇꯒ ꯀꯥꯟꯅꯔꯣꯏ ꯀꯥꯏꯅ ꯈꯜꯂꯒꯀꯣ ꯑꯍꯜ ꯂꯃꯟꯅꯒ ꯌꯥꯗꯕꯗꯣ ꯑꯗꯨꯃꯥꯏꯅ ꯑꯣꯏꯔꯛꯇꯣꯏꯅꯦꯕ ꯅꯠꯇ꯭ꯔꯥ
ꯃꯥꯅꯦ ꯍꯧꯖꯤꯛꯁꯨ ꯑꯗꯨꯃꯥꯏꯅ ꯂꯩꯌꯦ꯫ ꯍꯧꯖꯤꯛ ꯑꯈꯣꯏ ꯑꯁꯣꯝꯗ ꯑꯈꯣꯏ ꯇꯧ ꯃꯤꯅ ꯇꯧꯅꯔꯤꯁꯤ ꯀꯥꯟꯅꯔꯣꯏ
ꯍꯣꯏ ꯑꯗꯨꯒ ꯑ ꯑꯉꯥꯡ ꯑꯣꯏꯔꯤꯉꯩꯗ ꯅꯠꯇ꯭ꯔꯒꯅ ꯁꯨꯝ ꯍꯥꯏꯗꯤ ꯑꯥ ꯈꯤꯇꯪ ꯆꯥꯎꯔꯛꯄ ꯀ꯭ꯂꯥꯁ ꯁꯤꯛꯁ ꯁꯚꯦꯟꯒ ꯀꯥꯔꯛꯄ ꯑꯗꯒꯤ ꯑꯩꯠ ꯅꯥꯏꯟꯒ ꯀꯥꯔꯛꯄ ꯃꯇꯝꯁꯦ ꯑꯁꯤꯗꯒꯗꯤ ꯁꯨꯝ ꯏꯁ꯭ꯀꯨꯜꯁꯨ ꯑꯗꯨꯝ ꯇꯝꯃꯛꯑꯝꯒꯅꯤꯅ ꯈꯜꯂꯦ꯫ ꯑꯗꯣ ꯁ꯭ꯀꯨꯜꯒꯨꯝꯕ ꯇꯝꯃꯛꯄ ꯃꯇꯝꯁꯦ ꯍꯁꯗ ꯁꯨꯝ ꯍꯥꯏꯗꯤ ꯎꯝ ꯀꯩꯅꯣꯅꯒ ꯍꯥꯏꯗꯤ ꯏꯃꯥꯟꯅꯕ ꯏꯃꯥꯟꯅꯕꯤ ꯃꯌꯥꯝ ꯊꯦꯡꯅꯔꯛ ꯇꯣꯏꯅꯤꯗꯅꯀꯣ ꯊꯦꯡꯅꯔꯛ ꯄꯥ ꯃꯇꯝꯁꯤꯗ ꯁꯨꯝ ꯍꯥꯏꯗꯤ ꯑꯈꯣꯏꯒꯤ ꯀꯩ ꯍꯥꯏꯗꯣꯏꯅꯣ ꯑꯥ ꯎꯝ ꯁꯥꯎꯅꯕ ꯈꯠꯅꯕ ꯆꯩꯅꯕ ꯍꯥꯏꯁꯦ ꯑꯗꯨꯝ ꯊꯣꯛꯏꯗꯅꯀꯣ ꯑꯗꯨꯃꯥꯏꯅ ꯑꯗꯨꯃꯥꯏꯅꯒ ꯇꯧꯕꯗꯒ ꯑꯈꯣꯏꯒꯤ ꯍꯥꯏꯗꯤ ꯀꯩꯅꯣꯅꯒ ꯁꯨꯝ ꯑꯥ ꯑꯣꯖꯥꯅꯒꯗ ꯑꯩꯈꯣꯏꯗ ꯆꯩꯕ ꯌꯥꯎꯋꯤꯗꯅꯀꯣ
ꯃꯥꯅꯦ ꯃꯥꯟ
ꯆꯩꯕ ꯌꯥꯎꯋꯦ ꯑꯗꯒꯤ ꯑꯣꯖꯥꯅꯒꯁꯨ ꯑꯗꯨꯝ ꯀꯩꯅꯣ ꯍꯥꯏꯗꯤ ꯑꯈꯣꯏꯗ ꯄꯅꯤꯁꯃꯦꯟꯒꯨꯝꯕꯒ ꯄꯤꯕ ꯈꯣꯠꯄ ꯑꯗꯨꯝ ꯌꯥꯎꯋꯤꯗꯅ ꯑꯗꯨ ꯁꯤꯒꯨꯝꯕꯒꯗꯤ ꯌꯥꯎꯔꯛ ꯄ꯭ꯔꯥ ꯍꯥꯏꯗꯤ ꯌꯥꯝ ꯇꯣꯏꯅꯒ ꯌꯥꯎꯔꯛꯄ꯭ꯔꯥ ꯅꯠꯇ꯭ꯔꯒꯅ ꯑꯗꯨꯝ ꯍꯥꯏꯗꯤ ꯀꯩꯁꯨ ꯌꯥꯎꯔꯛ ꯈꯔ ꯇꯧꯔꯒꯁꯨ ꯑꯗꯨꯝ ꯑꯥ ꯌꯥꯝ ꯀꯟꯅ ꯌꯥꯎꯔꯛꯈꯤꯕ ꯑꯣꯏꯕ꯭ꯔꯥ ꯀꯃꯥꯏꯟ ꯇꯧꯒꯦ?
ꯑꯗꯨꯒꯨꯝꯕꯗꯤ ꯌꯥꯝꯗꯤ ꯇꯧꯔꯛꯇꯦ ꯑꯩꯈꯣꯏꯖꯦ ꯃꯌꯥꯏꯒꯤ ꯔꯞ ꯁꯞ ꯁꯞ ꯄꯣ ꯑꯣꯏꯗꯣꯏꯅꯦ ꯑꯩꯖꯦ ꯍꯌꯥꯝ ꯍꯩꯕꯔꯖꯨ ꯍꯩꯇꯕ꯫
ꯍꯣꯏ
ꯒ ꯌꯥꯝ ꯍꯩꯇꯕ꯭ꯔꯥ ꯍꯥꯏꯕꯖꯨ ꯍꯩꯕ ꯑꯗꯨꯃꯥꯏꯅ ꯑꯈꯣꯏ ꯂꯩꯕꯗꯣ ꯃꯔꯛꯇ ꯂꯩꯕꯁꯤꯡꯗꯨꯅꯤ ꯑꯩꯈꯣꯏꯁꯦ꯫
ꯑꯣ ꯑꯗꯨꯗꯤ ꯌꯥꯝꯅ ꯑꯗꯨꯝ ꯍꯣꯏ ꯑꯣꯖꯥꯅꯁꯨ ꯑꯗꯨꯝ ꯂꯨꯅ ꯈꯔꯁꯨ ꯑꯗꯨꯝ ꯂꯨꯅ ꯆꯥꯅ ꯇꯧꯔꯛ ꯄꯥ ꯑꯣꯏ ꯑꯣꯏꯗꯣꯏ
ꯃꯥꯅꯤ ꯃꯥꯅꯤ ꯃꯥꯅꯤ ꯃꯥꯅꯤ ꯃꯣꯏꯖꯦ ꯃꯌꯥꯏꯔꯞ ꯂꯩꯕ ꯍꯥꯏꯕꯁꯤ ꯃꯣꯏꯖꯨ ꯀꯃꯥꯏ ꯇꯧꯗꯣꯅꯣ ꯃꯣꯏꯖꯨ ꯑꯃꯥꯗꯤ ꯑꯃꯥ ꯂꯩꯗꯅ ꯑꯁ ꯍꯥꯏꯗꯤ ꯑꯃꯨꯛꯀ ꯁꯤꯖꯦ ꯄꯨꯔꯥ ꯍꯥ ꯐꯠꯇꯦ ꯍꯩꯇꯦ ꯍꯥꯏꯔꯒꯖꯨ ꯑꯃꯨꯛꯀ ꯃꯣꯏꯖꯦ ꯑꯃꯨꯛꯀ ꯈꯤꯇꯪ ꯑꯃꯨꯛ ꯐꯕꯒꯨꯝ ꯇꯧ ꯑꯗ ꯃꯣꯏꯁꯤ ꯆꯩꯒꯦ ꯈꯜꯂꯀꯥꯟꯗ ꯑꯁ ꯁꯤ ꯆꯩꯔꯨꯕꯗ ꯑꯃꯨꯛꯀ ꯑꯗꯨꯒ ꯑꯗꯨꯃꯥꯏꯟ ꯑꯗꯨꯃꯥꯏꯟ ꯂꯩꯕꯗꯤ ꯑꯣꯖꯥꯁꯤꯡꯗꯁꯨ ꯌꯥꯝ ꯀꯩꯅꯣꯗ ꯃꯌꯥꯏ ꯀꯩꯅꯣꯁꯤꯗ ꯑꯗꯨꯝ ꯀꯩꯅꯣ ꯇꯧꯕ ꯍꯥꯏꯇꯥꯔꯦ ꯈꯣꯏꯗ ꯃꯣꯏꯅ ꯇꯧꯔꯛꯄꯁꯦ ꯑꯗꯨꯅ ꯑꯗꯨꯒꯨꯝꯕ ꯊꯣꯏꯗꯣꯛꯄ ꯀꯩꯅꯣꯕꯨꯗꯤ ꯇꯧꯗꯦ ꯍꯩꯇꯥꯝꯅꯦ ꯁꯥꯊꯤ ꯌꯥꯝ ꯀꯥ ꯍꯦꯟꯅ ꯇꯧꯕꯗꯣ ꯀꯥ ꯍꯦꯟꯅꯗꯤ ꯇꯧꯗꯦ
ꯑꯗꯣ ꯀꯩꯅꯣꯗꯤ ꯍꯧꯖꯤꯛ ꯑꯥ ꯀꯩꯅꯣꯁꯨ ꯑꯗꯨꯝ ꯑꯥ ꯀ꯭ꯂꯥꯁ ꯀꯨꯝ ꯇꯦꯟꯒꯨꯝꯕꯁꯨ ꯊꯥꯔꯛꯑꯝꯒꯅꯤ ꯃꯦꯇ꯭ꯔꯤꯛꯁꯨ ꯊꯥꯔꯛꯑꯦꯀꯣ ꯑꯗꯒꯤ ꯇꯨꯋꯦꯜꯐꯀꯨꯝꯕꯁꯨ ꯊꯥꯔꯛꯑꯦ ꯑꯗꯒꯤ ꯀꯣꯂꯦꯖ ꯀꯩꯀꯩꯁꯨ ꯃꯌꯥꯝ ꯇꯧꯔꯛꯑꯦꯗꯅꯀꯣ ꯗꯣ ꯑꯗꯨꯃꯥꯏꯅ ꯍꯧꯖꯤꯛ ꯃꯇꯝꯗꯨꯗꯗꯤ ꯑꯈꯣꯏꯒꯤ ꯃꯔꯨꯞ ꯍꯣꯏꯒꯤ ꯃꯇꯝꯁꯤꯗ ꯍꯥꯏꯗꯤ ꯑꯩꯈꯣꯏꯒꯤ ꯀ꯭ꯂꯥꯁ ꯇꯦꯟꯒꯨꯝꯕ ꯊꯥꯕꯁꯦ ꯂꯥꯏꯔꯤꯛ ꯌꯥꯝ ꯀꯟꯅ ꯄꯥꯅꯕ ꯃꯇꯝ ꯑꯣꯏꯗꯅꯀꯣ ꯍꯥꯏꯗꯤ ꯄꯥꯅ ꯄꯥꯗ꯭ꯔꯒꯗꯤ ꯑꯃꯨꯛ ꯑꯥ ꯀꯩꯅꯣꯁꯤ ꯄꯔꯤꯈꯥꯁꯤ ꯄꯥꯁ ꯇꯧꯔꯣꯏꯗ꯭ꯔꯤꯅꯦꯕ ꯑꯗꯨꯃꯥꯏꯟ ꯇꯧꯗ ꯌꯥꯝ ꯀꯟ ꯀꯟꯅ ꯂꯣꯏꯅꯥ ꯍꯣꯠꯅ ꯍꯣꯠꯃꯤꯁꯨ ꯂꯣꯏ ꯍꯣꯠꯅꯔꯒ ꯂꯥꯛꯏꯅꯦꯕꯀꯣ ꯑꯗꯨꯒ ꯃꯔꯨꯞꯁꯨ ꯑꯗꯨꯝ ꯄꯥꯁ ꯇꯧꯔꯒ ꯂꯥꯛꯏꯅꯦꯕ ꯑꯗꯣ ꯁꯤꯒꯤ ꯃꯇꯝꯗꯗꯤ ꯍꯥꯏꯗꯤ ꯏꯁꯥꯅ ꯁꯨꯝ ꯅꯤꯡꯁꯤꯡꯕꯗ ꯆꯥꯑꯥ ꯄꯨꯡ ꯀꯌꯥꯃꯨꯛꯀꯗꯤ ꯂꯥꯏꯔꯤꯛꯀ ꯄꯥꯒꯤꯒꯦ ꯁꯨꯝ ꯈꯟꯕꯗ ꯍꯥꯏꯇꯥꯔꯦꯅꯦ
ꯑꯁ ꯂꯥꯏꯔꯤꯛꯀꯤꯗꯤ ꯀꯩ ꯍꯥꯏꯅꯤ ꯉꯁꯥꯏ ꯑꯩꯅ ꯍꯥꯏꯕꯗꯣ ꯌꯥꯝ ꯀꯟꯅꯁꯨ ꯄꯥꯗꯦ ꯌꯥꯝ ꯄꯨꯔꯥ ꯄꯥꯗꯕꯁꯨ ꯅꯠꯇꯕ ꯑꯗꯨꯃꯥꯏꯅ ꯑꯩꯈꯣꯏꯒꯤ ꯂꯥꯟꯊꯣꯛꯅꯕ ꯇꯧꯔꯒ ꯑꯁ ꯌꯥꯝ ꯄꯥꯗꯦꯗ ꯄꯨꯡ ꯑꯅꯤ ꯑꯍꯨꯝ ꯑꯍꯨꯝꯒꯨꯝꯕ ꯃꯔꯤꯒꯨꯝꯕ ꯑꯗꯨꯃꯛꯇꯅꯦ ꯑꯩꯅ ꯇꯧꯔ ꯈꯣꯏꯟ ꯇꯧꯔꯛꯏꯖꯦ
ꯑꯣ ꯑꯗꯣ ꯂꯥꯏꯔꯤꯛꯁꯦ ꯄ ꯍꯥꯏꯗꯤ ꯑꯥ ꯀꯟꯇꯤꯅ꯭ꯌꯨꯁꯂꯤ ꯁꯨꯝ ꯄꯥꯔꯛꯄꯗ ꯄꯨꯡ ꯑꯅꯤ ꯑꯍꯨꯝꯒꯗꯤ ꯍꯥꯏꯗꯤ ꯄꯨꯡ ꯍꯧꯖꯤꯛ ꯑꯅꯤ ꯑꯍꯨꯝꯗꯤ ꯄꯥꯏꯑꯦꯅ ꯍꯥꯏꯔꯦꯀꯣ ꯑꯗꯣ ꯄꯨꯡ ꯑꯅꯤ ꯑꯍꯨꯝꯁꯤꯅ ꯑꯗꯨ ꯄꯥꯔꯒ ꯑꯗꯨꯝ ꯑꯦꯛꯖꯥꯝꯁꯦ ꯄꯥꯁ ꯇꯧꯅꯕꯗꯤ ꯍꯣꯠꯅꯔ‌ꯦꯑꯦꯕꯀꯣ ꯑꯗꯨꯒ ꯄꯨꯡ ꯑꯅꯤ ꯑꯍꯨꯝ ꯍꯥꯏꯁꯦ ꯑꯗꯨꯝ ꯑ ꯑꯌꯨꯛꯇ ꯄꯥꯏꯔꯤꯔꯥ ꯅꯨꯡꯊꯤꯟꯗ ꯄꯥꯏꯔꯤꯔꯥ ꯅꯠꯇ꯭ꯔꯒꯅ ꯅꯨꯃꯤꯗꯥꯡꯒꯨꯝꯕꯗꯅ ꯍꯦꯟꯅ ꯄꯥꯕ꯭ꯔꯥ ꯑꯗꯒꯤ ꯑꯦꯛꯖꯥꯝ ꯅꯛꯁꯜꯂꯛ ꯄ ꯃꯇꯝꯗꯅ ꯀꯃꯥꯏꯅ ꯍꯦꯟꯅ ꯈꯤꯇꯪ ꯍꯦꯟꯅꯗꯤ ꯄꯥꯔꯝꯒꯅꯤꯅ ꯈꯜꯂꯦꯕꯀꯣ ꯑꯗ ꯑꯗꯨꯒꯤꯁꯨ ꯈꯤꯇꯪ ꯍꯥꯏꯕꯤꯔꯎꯅꯦ
ꯎꯝ ꯑꯩꯒꯤ ꯑꯣꯏꯅ ꯍꯥꯏꯒꯦꯗ ꯑꯩꯗꯤ ꯅꯨꯃꯤꯗꯥꯡ ꯑꯍꯤꯡꯖꯤꯗ ꯑꯍꯤꯡꯖ‌ꯦ
ꯍꯣꯏ
ꯑꯍꯤꯡꯖ‌ꯦ ꯀꯟꯅ ꯄꯥꯕ ꯑꯣꯏꯗꯣꯏꯅꯤ ꯑꯗꯨꯒ ꯑ ꯃꯍꯧꯁꯥꯗꯤ ꯑꯗꯨ ꯑꯗꯨ ꯑꯣꯏꯔꯦ ꯑꯗꯨꯒ ꯄ꯭ꯔꯈꯥ ꯃꯌꯥꯁꯤꯅ ꯍꯣꯏ ꯅꯨꯃꯤꯗꯥꯡꯒ ꯑꯥ ꯑꯩꯈꯣꯏꯒꯤ ꯍꯦꯛ ꯑꯦ ꯍꯜꯂꯛꯑꯒ ꯄ꯭ꯔꯈꯥ ꯊꯥꯕ ꯍꯜꯂꯛꯄꯗꯣ
ꯍꯣꯏ
ꯎꯝ ꯑꯗꯨꯗꯁꯨ ꯄꯥꯔꯦ
ꯑꯣ ꯑꯣ ꯑꯗꯨ ꯑꯗꯨ ꯁꯤꯒꯤꯁꯤꯅ ꯀꯩꯅꯣꯒꯤ ꯑꯩꯈꯣꯏꯒꯤ ꯇꯦꯟ ꯀ꯭ꯂꯥꯁ ꯇꯦꯟ ꯊꯥꯕꯒꯤ ꯂꯩꯔꯦꯅꯀꯣ ꯑꯗꯣ ꯀꯣꯂꯦꯖ ꯀꯣꯂꯦꯖ ꯃꯇꯝꯗꯒꯗꯤ ꯀꯃꯥꯏꯅ ꯄꯥꯔꯛꯀꯦ ꯀꯣꯂꯦꯖ
ꯑꯁ ꯀꯣꯂꯦꯖ ꯃꯇꯝꯗꯗꯤ ꯌꯥꯗ꯭ꯔꯦ ꯌꯥꯗꯦ ꯍꯥꯏꯕꯗꯤ ꯀꯩ ꯍꯥꯏꯅꯤ ꯑ ꯀꯣꯂꯦꯖꯇꯨꯁꯨꯨ ꯀꯩ ꯍꯥꯏꯅꯣ ꯑꯣꯖꯥꯁꯤꯡꯅ ꯑꯩꯈꯣꯏꯒꯤ ꯑꯁꯤ ꯄꯥꯔꯑꯣ ꯑꯗꯨ ꯇꯧꯔꯣ ꯀꯥꯏꯅ ꯍꯥꯏꯕꯗꯣ ꯑꯩꯈꯣꯏꯗꯗꯤ ꯀꯩ ꯍꯥꯏꯅꯤ ꯑꯗꯨ ꯑꯣꯖꯥꯁꯤꯡꯁꯨ ꯌꯥꯝ ꯂꯥꯏꯊꯣꯛꯄ ꯍꯥꯏꯇꯥꯔꯦ ꯑꯗꯨꯒ ꯌꯧꯔ ꯀꯥꯟꯗꯗꯤ
ꯍꯣꯏ
ꯃꯥꯅꯦ ꯆꯨꯝꯃꯦ ꯑꯗꯨꯒꯤ ꯂꯥꯏꯊꯣꯛꯄꯗꯩ ꯑꯩꯈꯣꯏꯁꯨ ꯂꯥꯏꯊꯣꯛꯈ꯭ꯔꯦꯕ ꯑꯗꯨ ꯑꯗꯨꯗꯩ ꯁꯣꯏꯕꯅꯦ ꯁꯣꯟ ꯁꯣꯟꯕꯁꯦ ꯂꯥꯏꯔꯤꯛ
ꯑꯗꯨꯗꯤ ꯀꯣꯂꯦꯖ ꯃꯇꯝꯗꯅ ꯍꯥꯏꯗꯤ ꯌꯥꯝ ꯀꯟꯅ ꯀꯩꯁꯨ ꯌꯥꯝꯅ ꯄꯥꯔꯛꯈꯤꯗ꯭ꯔꯦ ꯑꯗꯨꯝ ꯑꯥ ꯄꯥꯁ ꯇꯧꯅꯕ ꯑꯗꯨꯃꯥꯏꯅ ꯄꯥꯔꯛꯑꯦ ꯈꯣꯠꯂꯦꯅ ꯍꯥꯏꯔꯤꯅꯦꯕꯀꯣ ꯑꯗꯨꯒ ꯇꯦꯟꯒꯨꯝꯕ ꯊꯥꯕꯁꯤꯗꯅ ꯍꯦꯟꯅ ꯄꯥꯏ ꯑꯗꯣ ꯇꯨ ꯀꯩꯅꯣꯒꯤ ꯇꯨ ꯑ ꯇꯨꯏꯋꯦꯞꯀꯤꯗꯁꯨ ꯑꯃꯨꯛ ꯇꯨꯏꯋꯦꯞꯀꯤꯗꯁꯨ ꯄꯥꯏꯔꯝꯒꯅꯦꯕꯀꯣ ꯑꯗꯣ ꯇꯨꯋꯦꯞꯀꯤꯗꯨꯁꯨ ꯑꯗꯨꯝ ꯉꯁꯥꯏꯒꯤ ꯇꯦꯟꯒꯤ ꯄꯥꯒꯤꯕ ꯑꯗꯨꯃꯥꯏꯅ ꯆꯞ ꯃꯥꯟꯅꯕ꯭ꯔꯥ ꯅꯠꯇ꯭ꯔꯒꯅ ꯑ ꯇꯨꯋꯦꯞꯁꯤꯗꯅ ꯍꯦꯟꯅ ꯄꯥꯔꯛꯈꯤꯕ꯭ꯔꯥ
ꯇꯧꯗꯦ ꯑꯗꯨꯕꯨ ꯇꯦꯟꯅ ꯍꯥꯟ ꯍꯦꯜꯂꯦ ꯍꯥꯏꯇꯥꯔꯦ ꯑꯩ
ꯑꯣ ꯍꯣꯏ ꯃꯇꯝꯗꯨꯗꯗꯤ ꯀꯩꯅꯣꯁꯦꯀꯣ ꯑꯩꯈꯣꯏꯒꯤ ꯇꯦꯟꯒꯤ ꯀꯩꯅꯣ ꯀ꯭ꯂꯥꯁ ꯇꯦꯟꯒꯤ ꯀꯩꯅꯣꯁꯦ ꯌꯥꯝꯅ ꯍꯦꯟꯅ ꯂꯨꯅ ꯂꯧꯅꯔꯝꯕꯗꯣ ꯑꯗꯨꯁꯨ ꯑꯣꯏꯕꯀꯣ
ꯑꯗꯨ ꯍꯧꯖꯤꯛꯀꯤꯗꯨꯗꯤ ꯑꯥ ꯑꯩꯈꯣꯏꯒꯤ ꯃꯥ ꯑꯣꯖꯥꯅ ꯁꯤ ꯏꯔꯝꯃꯦ ꯁꯨꯛꯄꯤꯔꯦ ꯍꯥꯏꯕꯁꯤꯁꯨ ꯍꯧꯖꯤꯛꯀꯤꯗꯣ ꯀꯩ ꯍꯥꯏꯒꯅꯤ ꯂꯩꯇꯕ ꯍꯥꯏꯇꯥꯔꯦ ꯆꯞ ꯆꯥꯕꯤꯅꯦ ꯑꯩꯈꯣꯏ ꯍꯥꯟꯅꯗꯤ ꯁꯤ ꯌꯧꯗ꯭ꯔꯥꯒꯗꯤ ꯌꯥꯗꯦ ꯍꯥꯏꯅ ꯑꯃ ꯂꯩꯕꯅꯦꯕ ꯑꯗꯨ ꯍꯧ
ꯍꯣꯏ
ꯑꯥ ꯀꯩꯅꯣ ꯌꯥꯡꯈꯩ ꯋꯥꯠꯂꯒꯥꯖꯨ ꯑꯁ ꯅꯪꯒꯤꯗꯨ ꯁꯨꯋꯥꯏꯗꯥ ꯐꯨꯒꯠꯀꯦꯅ ꯐꯨꯒꯠꯂꯥ ꯇꯧꯅꯕꯒꯤ ꯑꯝ ꯐꯥꯎꯕ ꯃꯤꯖꯦ ꯃꯥ ꯉꯝꯗ꯭ꯔꯦ ꯍꯧꯖꯤꯛ ꯑꯝꯇꯥ ꯂꯩꯇꯦꯕ
ꯑꯩ ꯃꯇꯝ ꯈꯦꯟꯅꯕꯁꯦ ꯑꯗꯨꯏꯅꯦꯕ
ꯍꯝ ꯌꯥꯝ ꯐꯩꯌꯦ ꯑꯗꯨꯅꯦ ꯑꯗꯒꯤ ꯀꯥꯅꯣ ꯑꯗꯨꯝ ꯑꯥ ꯍꯥꯏꯗꯤ ꯑꯗꯨꯝ ꯑꯈꯣꯏꯒꯤ ꯑꯗꯨꯝ ꯍꯤꯡꯉꯛꯏꯕ ꯍꯥꯏꯗꯤ ꯄꯨꯟꯁꯤꯁꯦꯀꯣ ꯑꯗꯨꯝ ꯍꯤꯡꯉꯛꯏꯅꯦ ꯂꯥꯛꯏꯅꯦ ꯈꯟ ꯃꯈꯟ ꯃꯌꯥꯝ ꯊꯦꯡꯅꯔꯛꯏꯅꯦꯕ ꯀꯣ ꯃꯤꯁꯨ ꯃꯤꯁꯨ ꯃꯈꯜ ꯃꯈꯟ ꯃꯌꯥꯝ ꯊꯦꯡꯅꯔꯛ ꯑꯝꯒꯅꯦꯅ ꯈꯜꯂꯦ ꯑꯗꯣ ꯁꯤꯒꯤ ꯃꯤ ꯃꯈꯜ ꯃꯈꯜ ꯊꯦꯡꯅꯔꯛꯄꯁꯤꯗꯅꯦ ꯍꯥꯏꯗꯤ ꯏꯁꯥꯅꯒ ꯁꯨꯝ ꯍꯥꯏꯗꯤ ꯅꯨꯡꯉꯥꯏꯒꯤꯗꯕ ꯍꯥꯏꯗꯤ ꯊꯧꯗꯣꯛꯀꯥ ꯍꯥꯏꯇꯥꯔꯦꯅꯦꯀꯣ ꯀꯥꯎꯕ ꯉꯝꯃꯣꯏꯗꯕ ꯊꯧꯗꯣꯛꯀꯥꯗꯤ ꯌꯥꯎꯕ꯭ꯔꯥ ꯀꯃꯥꯏꯟ ꯇꯧꯋꯦ
ꯑꯗꯨꯒꯨꯝꯕꯗꯤ ꯊꯣꯏꯗꯣꯛꯅꯗꯤ ꯂꯩꯇꯦ ꯍꯥꯏꯇꯥꯔꯦ ꯑꯩꯒꯤ ꯀꯩꯅꯣꯗꯗꯤ
ꯑꯣ
ꯎꯝ ꯑꯗꯨꯒꯨꯝꯕꯗꯤ ꯊꯣꯏꯗꯛꯄꯗꯤ ꯂꯩꯇꯦ ꯍꯥꯏꯗꯤ
ꯌꯥꯝꯅꯒꯥ ꯌꯥꯝꯅꯒꯥ ꯍꯔꯥꯎꯈꯤꯕ ꯃꯤꯀꯨꯞꯀꯥꯗꯤ ꯌꯥꯎꯕ꯭ꯔꯥ ꯍꯥꯏꯗꯤ ꯌꯥꯝ ꯊꯤꯅꯒꯥ ꯍꯥꯏꯗꯤ ꯑꯗꯨꯝ ꯁꯤꯒꯤ ꯅꯨꯃꯤꯠꯁꯤꯃꯗꯤ ꯑꯩ ꯁꯤꯒꯤ ꯁꯨꯃꯥꯏꯅ ꯀꯩꯅꯣꯝꯃ ꯐꯪꯕ ꯑꯣꯏꯔꯁꯨ ꯍꯥꯏꯗꯤ ꯑꯁ ꯑꯩ ꯌꯥꯝ ꯍꯥꯎꯔ ꯍꯔꯥꯎꯖꯒꯤꯕꯗꯣ ꯑꯩꯅ ꯌꯥꯝꯅꯒꯥ ꯍꯔꯥꯎꯅꯒꯥ ꯄꯦꯟꯖꯅꯒꯥ ꯅꯣꯛꯈꯤꯕ ꯃꯤꯀꯨꯞꯀꯥꯗꯤ ꯌꯥꯎꯕ꯭ꯔꯥ ꯇꯨꯝꯕ ꯂꯩꯕ꯭ꯔꯥ
ꯑꯁ ꯑꯗꯨꯒꯨꯝꯕꯗꯤ ꯀꯩ ꯍꯥꯏꯅꯤ ꯉꯁꯥꯏ ꯑꯩꯅ ꯈꯪꯂꯛꯄꯗꯣ ꯎꯝ ꯑꯩꯈꯣꯏꯗꯤ ꯍꯥꯏꯔ ꯀꯥꯟꯗꯥ ꯑꯩꯈꯣꯏꯗꯤ ꯁ꯭ꯀꯨꯜ ꯀꯥꯔꯤꯀꯥꯟꯗ ꯁꯤ ꯁꯤꯚꯥꯏ ꯑꯣꯏꯅꯤꯡꯉꯤ ꯕꯣꯜ ꯁꯥꯟꯅꯅꯤꯡꯉꯦꯅ ꯍꯥꯏꯕꯗꯣ ꯑꯩꯈꯣꯏꯅ ꯎꯝ ꯄꯥꯝꯕꯕꯨꯗꯤ ꯁꯦꯡꯅ ꯍꯥꯏꯕꯗꯥ ꯃꯗꯨꯒꯤꯗꯨ ꯑꯣꯏ ꯗꯨꯏꯅꯦꯕ ꯋꯥꯈꯟ ꯈꯟꯖꯥꯔꯛꯄ ꯃꯪꯂꯥꯟꯁꯦ ꯑꯗꯨꯅ ꯑꯗꯨꯒꯤꯗꯣ ꯊꯨꯡ ꯊꯨꯡꯕ ꯍꯥꯏꯗꯤ ꯀꯩ ꯍꯥꯏꯅꯤ ꯑꯩꯈꯣꯏꯗꯥ ꯇꯝꯂꯝꯗꯕ ꯍꯥꯏꯖꯤꯔꯥ ꯇꯧꯕꯒꯤ ꯑꯒꯨꯏ ꯑꯁ ꯌꯥꯝꯅ ꯍꯔꯥꯎꯕ ꯑꯗꯨꯒꯥ ꯁꯣꯛꯏ ꯍꯥꯏꯕꯁꯨ ꯂꯩꯇꯦ ꯑꯩ ꯑꯩꯒꯤ ꯑꯩꯉꯣꯟꯗ ꯍꯥꯏ ꯍꯥꯏꯕꯗꯤ ꯁꯨꯝ ꯆꯥꯡ ꯑꯃꯗ ꯃꯤꯅ ꯇꯧꯅꯔꯤꯕ ꯑꯗꯨꯃꯥꯏꯅ ꯍꯥꯏꯗꯤ ꯑꯩꯈꯣꯏꯒꯤ ꯀꯔꯤ ꯍꯥꯏꯅꯤ ꯏꯃꯥ ꯏꯄꯥꯁꯤꯡꯁꯨ ꯀꯩ ꯍꯥꯏꯅꯤ ꯃꯣꯏ ꯊꯕꯛ ꯌꯥꯝ ꯀꯜꯂꯤꯕꯀꯣ
ꯍꯣꯏ
ꯊꯕꯛ ꯌꯥꯝ ꯀꯜꯂꯤ ꯑꯗꯨꯅ ꯑꯥ ꯑꯁꯤ ꯋꯥꯠꯄꯒꯤ ꯑꯩ ꯑꯩꯒꯤ ꯄꯨꯟꯁꯤꯗꯥ ꯅꯨꯡꯉꯥꯏꯈꯤꯗꯦ ꯑꯗꯣ ꯑꯗꯨꯒꯥ ꯑꯝꯇꯥ ꯂꯩꯇꯦꯕ ꯖꯥꯏ ꯑꯩꯅ ꯍꯥꯏꯕꯗꯣ ꯄꯨꯔꯥ ꯋꯥꯕꯁꯨ ꯅꯠꯇꯦꯕ ꯑꯩꯈꯣꯏꯒꯤ ꯏꯃꯨꯡꯁꯦ ꯑꯗꯨꯒꯥ ꯄꯨꯔꯥ ꯁꯤꯟꯕꯁꯨ ꯅꯨꯡꯉꯥꯏꯕꯁꯨ ꯅꯠꯇꯕ ꯆꯥꯡ ꯑꯃꯗ ꯊꯥꯔꯨꯏꯠ ꯆꯥꯅꯉꯥꯏ ꯆꯥꯅꯕ ꯁꯦꯠꯅꯕ ꯐꯤꯔꯣꯜꯖꯦ